ꯀꯩꯗꯧꯔꯅꯣ꯫
ꯀꯩꯁꯨ ꯇꯧꯗꯦꯗ ꯁꯨꯝ ꯐꯃꯨꯡꯗ ꯂꯩꯔꯝꯕꯅꯦ ꯅꯪꯗꯤ ꯀꯩꯗꯣꯏꯅꯣ꯫
ꯀꯅꯥ ꯀꯅꯥꯒ ꯂꯩꯃꯤꯟꯅꯩꯅꯣ꯫
ꯑꯗꯨ ꯑꯩꯗꯣ ꯍꯣꯁꯇꯦꯜꯗ ꯂꯩꯌꯦꯕꯀꯣ ꯑꯗꯨꯅ ꯏꯃꯥꯟꯅꯕꯤ ꯃꯌꯥꯝꯒ ꯂꯩ ꯅꯪꯗꯤ
ꯑꯩ ꯑꯩꯁꯨ ꯂꯩꯌꯦ ꯑꯗꯨ ꯅꯪꯗꯤ ꯀꯩ ꯇꯝꯃꯤꯅꯣ ꯍꯣꯁꯇꯦꯜ ꯂꯩ ꯍꯥꯏꯁ ꯁꯤꯕꫭ
ꯑꯩ ꯀꯦꯝ ꯀꯣꯆꯤꯡ ꯇꯧꯕ ꯍꯥꯏꯗꯤ ꯑꯦꯛꯖꯥꯝ ꯊꯥꯒꯦꯅ ꯈꯜꯂꯦꯕꯀꯣ ꯑꯩꯗꯣ꯫ ꯑꯗꯨꯒꯤ ꯀꯣꯆꯤꯡ ꯇꯧꯕꯒꯤ ꯍꯣꯁꯇꯦꯜꯗ ꯂꯩꯕ꯫ ꯍꯥ ꯍꯥ ꯈꯪꯗꯦ ꯆꯥꯎꯋꯦ ꯍꯥꯏꯗꯣꯏꯔ ꯆꯥꯎꯗꯦ ꯍꯥꯏꯗꯔ ꯀꯅꯥꯅ ꯈꯪꯕꯗꯣ ꯃꯊꯪ ꯃꯊꯪ ꯁꯨꯝ ꯅꫭꯡ ꯐꯗꫭꯛ ꯊꯦꯡꯅꯕꯗꯒ ꯑꯥꯏ ꯑꯦꯁ ꯑꯣ ꯊꯔꯃꯦ ꯍꯥꯏꯕꯖꯨ
ꯑꯗꯨ ꯅꯪꯗꯤ ꯂꯥꯏ ꯈꯣꯏꯔꯝꯕꯒ ꯑꯝꯇ ꯆꯠ ꯇꯕ꯭ꯔꫭ ꯆꯠꯂꯣꯏꯗ꯭ꯔꯣ꯫
ꯆꯠꯄꯨꯗꯤ ꯆꯠꯅꯤꯡꯉꯦꯕꯀꯣ ꯑꯗꯣ ꯀꯩ ꯍꯥꯏꯅꯤ ꯎꯝ ꯑꯩꯈꯣꯏ ꯁꯤꯗ ꯊꯣꯛꯀꯦ ꯍꯥꯏꯕꯗꯣ ꯌꯥꯝ ꯇꯣꯏꯅ ꯊꯣꯛꯄ ꯌꯥꯗꯦꯕ꯫
ꯑꯣ
ꯑꯗꯨꯅ ꯊꯣꯛꯄꯕꯨꯗꯤ ꯊꯣꯛꯑꯦ ꯇꯥꯡꯅ ꯊꯣꯛꯄ ꯑꯗꯨꯅ ꯑꯃꯨꯃꯨꯛ ꯑꯗꯨꯃꯥꯏꯅ ꯁꯤꯟꯅꯔꯒ ꯆꯠꯁꯦ ꯈꯣꯠꯁꯦ ꯍꯥꯏꯔꯕꯨꯗꯤ ꯆꯠꯄ ꯌꯥꯎꯋꯦ ꯑꯗꯣ ꯍꯧꯖꯤꯛ ꯐꯥꯎꯒꯤ ꯑꯣꯏꯅꯗꯤ ꯆꯠꯁꯦꯅ ꯀꯔꯤꯝ ꯍꯥꯏꯅꯟꯗ꯭ꯔꯤꯅꯤꯅ ꯆꯠꯇꯦ ꯅꯣꯏ ꯌꯥꯝ ꯆꯠꯂꯝꯗꯧ ꯃꯥꯜ ꯅꯪꯅ ꯍꯪꯉꯤꯏ ꯁꯤꯅꯗꯤ
ꯑꯣ ꯅꯪ ꯋꯥꯔꯤꯒꯗꯤ ꯑꯝꯇ ꯇꯥꯗꯕ꯭ꯔꯣ
ꯋꯥꯔꯤ ꯌꯥꯝ ꯇꯥꯕ ꯇꯥꯗꯦꯗ ꯃꯇꯝ ꯗꯨꯁꯨ ꯂꯩꯇꯕꯅꯤꯅ
ꯇꯥꯎꯀꯩꯅ ꯋꯥꯔꯤ ꯌꯥꯝ ꯅꯨꯡꯉꯥꯏ ꯅꯨꯡꯉꯥꯏ ꯊꯑꯕꯅꯦ ꯍꯧꯖꯤꯛ
ꯀꯩ ꯀꯩ ꯋꯥꯔꯤꯅꯣ ꯍꯥꯏꯁꯦ ꯑꯃꯅꯤ ꯍꯥꯏꯔꯛꯑꯣ ꯑꯩ ꯇꯥꯒꯦ ꯍꯣꯔꯦꯟ
ꯋꯥꯔꯤꯔꫭ ꯅꯤꯡꯊꯤ ꯂꫭꯛꯀꯤ ꯇꯈꯦꯠꯂꯩꯅꯅꯦ ꯑꯃ ꯊꯣꯛꯑꯕꯅꯤ ꯑꯗꯨ ꯂꯣꯏꯔꯕꯅꯦ ꯑꯗꯨ ꯇꯥꯎ ꯈꯨꯅꯨꯡꯉꯥꯏ ꯑꯃ ꯇꯧꯕꯅꯦ ꯃꯄꫭꯛ ꯑꯅꯤꯒꯤ ꯋꯥꯔꯤꯅꯤ
ꯑꯗꯨꯗꯤ ꯍꯥꯏꯐꯦꯠ ꯂꯤꯔꯛꯎꯗꯅ ꯑꯩꯅ ꯍꯣꯔꯦꯟꯕꯨꯗꯤ ꯇꯥꯕꯨꯗꯤ ꯇꯥꯔꯅꯤ ꯑꯗꯨꯏꯁꯨ ꯋꯥꯔꯤꯗꯣ ꯈꯔ ꯂꯤꯔꯛꯑꯣ ꯅꯪꯅ ꯑꯗꯨꯗꯤ ꯍꯣꯏ ꯍꯣꯏ ꯂꯤꯔꯣ
ꯍꯣꯏ ꯃꯥꯁꯦ ꯈꯪꯕ꯭ꯔ ꯀꯩꯅꯣ ꯇꯧꯔꯤꯅꯦꯕ ꯑꯩꯈꯣꯏꯒꯤꯅꯦ ꯅꯨꯄꯤꯒꯅꯦ ꯅꯨꯄꯥ ꯑꯃꯒꯁꯦ ꯅꯨꯄꯤ ꯅꯨꯄꯥꯁꯦ ꯀꯃꯥꯏꯅ ꯇꯧꯗꯅꯣ ꯅꯤꯡꯊꯧ ꯅꯤꯡꯊꯧ ꯃꯆꯥꯅꯦꯕꯀꯣ ꯃꯥꯅ ꯍꯧꯖꯤꯛ ꯂꯝꯁꯦ ꯀꯣꯟꯁꯤꯟꯗꯅ ꯈꯣꯠꯇꯅ ꯃꯥꯅ ꯑꫭꯏ ꯂꯩꯔꯤꯅꯦꯕꯀꯣ ꯑꯗꯨꯒꯅꯦ ꯑ ꯑꯩꯈꯣꯏꯒꯤ ꯌꯨꯕꯔꯥꯖ ꯀꯧꯋꯦꯕꯀꯣ ꯑꯗꯨꯒꯅꯦ ꯅꯨꯄꯤꯁꯤꯅꯅꯦ ꯂꯩꯁꯤꯛꯂꯦꯟ ꯀꯧꯋꯦꯕꯀꯣ ꯑꯣ ꯂꯩꯁꯤꯛꯂꯦꯟꯁꯦ ꯈꯪꯕ꯭ꯔ ꯃꯥꯁꯦ ꯇꯈꯦꯜ ꯂꯩ ꯁꯥꯒꯩ ꯑꯩꯗ ꯄꯣꯛꯄꯤꯅꯦꯕ ꯑꯗ ꯇꯈꯦꯜꯂꯩꯁꯦ ꯑꯩꯈꯣꯏꯒꯤ ꯇꯈꯦꯜꯂꯩ ꯍꯥꯏꯕꯁꯦ ꯃꯥꯏ ꯒꯤ ꯋꯥꯔꯤꯗꯨꯗꯅꯦ ꯃꯤꯅꯤꯡ ꯇꯧꯔꯤꯁꯤ ꯌꯥꯝꯅ ꯑꯩꯈꯣꯏꯒꯤ ꯇꯨꯁꯣꯟꯅꯕꯤ ꯍꯥꯏꯇꯥꯔꯦ ꯃꯤꯅ ꯎꯁꯤꯠꯇꯕꯤ ꯍꯥꯏꯗꯤ ꯅꯨꯄꯤ ꯑꯣꯏꯕꯤꯒꯤ ꯃꯀꯣꯛꯇ ꯄꯣꯛꯄꯤ ꯍꯥꯏꯕ ꯂꯩꯗꯅ ꯌꯥꯝꯅ ꯍꯟꯊꯅ ꯌꯦꯡꯕ ꯑꯗꯨ ꯑꯣꯏꯌꯦꯕꯀꯣ ꯑꯗꯨꯃꯥꯏꯅ ꯃꯣꯏꯒꯤ ꯈꯨꯟꯁꯦ ꯃꯆꯥꯁꯦ ꯇꯈꯦꯜꯂꯩ ꯍꯥꯏꯁꯦ ꯅꯨꯄꯤ ꯉꯥꯛꯇꯅ ꯂꯩꯕ ꯂꯝ ꯑꯣꯏꯗꯣꯏꯅꯦꯕꯀꯣ ꯑꯗꯨꯃꯥꯏꯅ ꯂꯩꯕ ꯑꯗꯨꯃꯥꯏꯅ ꯂꯩꯕꯗꯨꯅꯦ ꯑ ꯌꯨꯕ꯭ꯔꯥꯖ ꯀ ꯂꯩꯆꯤꯛꯂꯦꯟꯒꯁꯦ ꯌꯕ꯭ꯔꯥꯖꯁꯤꯅ ꯃꯣꯏ ꯂꯝꯗꯨꯗ ꯂꯥꯛꯄꯗꯅꯦ ꯈꯪꯕ꯭ꯔ ꯃꯥꯒꯤ ꯂꯩ ꯆꯤꯛꯂꯦꯟꯖꯨ ꯀꯩꯅꯣ ꯏꯁꯤꯡ ꯁꯣꯛꯑ ꯀꯥꯈꯠꯂꯛꯄꯗꯅꯦ ꯃꯥꯒꯤ ꯁꯒꯣꯜ ꯀꯥꯔꯨꯗꯅꯦ ꯀꯩꯅꯣꯗꯣ ꯍꯥꯏꯐꯦꯠ ꯀꯩꯅꯣ ꯃꯅꯥꯟꯊꯣꯛꯇꯣꯔꯦꯅ ꯁꯦꯝꯕꯤꯕꯗ ꯊꯣꯛꯈꯤꯕꯗꯒꯤ ꯑꯗꯨ ꯈ ꯑꯣꯏꯗꯣꯏꯅꯦ ꯀꯩꯅꯣ ꯈꯣ ꯍꯥꯏ ꯍꯥꯏꯗꯤ ꯂꯩꯆꯤꯛꯂꯦꯟꯗ ꯆꯩꯗ꯭ꯔꯦꯕꯀꯣ ꯉꯝꯗ꯭ꯔꯦꯕ ꯃꯥꯗꯣ ꯂꯩꯆꯛꯂꯦꯟꯗ ꯆꯩꯕꯁꯨ ꯉꯝꯗ꯭ꯔꯦꯠꯇ ꯉꯝꯗꯦꯕꯀꯣ ꯍꯥꯏꯗꯤ ꯂꯩꯆꯛꯂꯦꯟꯗꯣ ꯌꯥꯝ ꯐꯖꯕꯤ ꯅꯨꯄꯤ ꯑꯃꯅꯦꯕꯀꯣ ꯃꯥꯁꯦ ꯌꯥꯝꯅꯁꯨ ꯀꯩ ꯍꯥꯏꯇꯥꯔꯦ ꯄꯤꯛꯁꯨ ꯄꯤꯛꯑꯒ ꯌꯥꯝ ꯅꯨꯡꯁꯤꯕꯒꯤ ꯃꯁꯛꯇꯣ ꯍꯪꯕ ꯃꯥꯏ ꯑꯣꯏꯌꯦꯕꯀꯣ ꯑꯗꯨꯅ ꯃꯥꯗꯣ ꯌꯦꯡꯕꯗꯅꯦ ꯃꯥꯅꯅꯦ ꯑ ꯀꯩ ꯍꯥꯏꯗꯣꯏꯅꯣꯅꯦ ꯑꯗꯨꯝ ꯅꯨꯡꯁꯤꯕ ꯄꯣꯛꯄꯗꯣ ꯑꯗꯨꯒꯤꯅꯦ ꯏ ꯆꯠꯏꯗꯤ ꯃꯥꯁꯦ ꯑꯗꯩ ꯈꯪꯅꯈꯤꯕꯅꯦꯕꯀꯣ ꯑꯗꯨꯒꯅꯦ ꯃꯣꯏꯅꯤꯁꯦ ꯂꯥꯏꯕꯛ ꯊꯤꯕꯗꯒꯤ ꯊꯨꯡꯅꯗ꯭ꯔꯦ ꯃꯅꯤꯁꯦ ꯀꯃꯥꯏꯅ ꯌꯕ꯭ꯔꯥꯥꯁꯇꯁꯤ ꯃꯥꯒꯤ ꯃꯣꯏꯒꯤ ꯌꯦꯟꯂꯝ ꯍꯥꯏꯕꯁꯤꯒꯅꯦ ꯅꯨꯡꯁꯤꯅꯕ ꯊꯝꯕ ꯌꯥꯗꯕꯒꯤꯅꯦ ꯃꯥꯁꯦ ꯅꯨꯡꯁꯤꯕ ꯊꯝꯕ ꯌꯥꯗꯦꯕꯀꯣ ꯃꯥꯏ ꯃꯄꯣꯛꯁꯤꯒꯤ ꯑꯣꯏꯅ ꯑꯗꯨꯒꯤ ꯅꯨꯄꯥꯁꯦ ꯅꯨꯄꯥꯁꯦ ꯅꯨꯡꯁꯤꯅꯕ ꯍꯦꯛ ꯊꯝꯕꯗꯅꯦ ꯃꯣꯏꯒꯤ ꯃꯤꯔꯦꯜꯂꯝꯁꯦ ꯂꯣꯏꯅ ꯃꯥꯡ ꯇꯥꯛꯇꯣꯏꯅꯦꯕ ꯑꯗꯨꯒꯤ ꯑꯗꯨꯃꯥꯏꯅ ꯇꯧꯕꯗꯣ ꯈꯪ ꯈꯪꯅ ꯑꯗꯨꯝ ꯅꯨꯡꯁꯤꯈ꯭ꯔꯕ ꯑꯗꯨ ꯃꯥꯒꯤ ꯃꯣꯏꯒꯤ ꯃꯄꯥ ꯃꯄꯨ ꯑꯣꯏꯒꯤ ꯄꯥꯞ ꯂꯩꯕꯩꯅꯦꯕꯀꯣ ꯑꯗꯨꯃꯥꯏꯅ ꯂꯩꯔꯤ ꯑꯗꯨꯒꯅꯦ ꯃꯣꯏ ꯍꯦꯛ ꯈꯪ ꯅꯨꯄꯥ ꯌꯨꯕꯥꯁꯀ ꯂꯩꯁꯤꯂ ꯁꯤ ꯅꯨꯡꯁꯤꯅ ꯍꯦꯛ ꯈꯪꯕꯗꯒꯤꯅꯦ ꯀꯩꯅꯣ ꯇꯧꯈ꯭ꯔꯦ ꯃꯄꯥꯟꯗ ꯁꯥꯎꯔꯛꯑꯒꯅꯦ ꯈꯪꯕ꯭ꯔꯥ ꯗꯟꯗꯤ ꯄꯤꯔꯦ ꯗꯟꯗꯤ ꯄꯤꯕꯁꯦ ꯀꯃꯥꯏꯅ ꯄꯤꯒꯦꯗ ꯅꯔ ꯅꯒꯔꯅ ꯑꯃ
ꯂꯩ ꯂꯩ ꯑꯗꯨ ꯄꯣꯂꯝꯕ
ꯁꯤ ꯁꯤꯗꯩꯁꯤꯅꯅꯦ ꯈꯪꯕ꯭ꯔꯥ ꯆꯠꯂꯒꯅꯦ ꯅꯨꯄꯤꯁꯦ ꯆꯩꯔꯥꯛꯄꯤꯤꯌꯣ ꯆꯍꯤ ꯆꯥꯃ ꯍꯥꯏ ꯃꯥꯅ ꯑꯉꯥꯡ ꯑꯣꯟꯗ꯭ꯔꯤ ꯐꯥꯎꯕ ꯂꯩꯍꯟꯈꯣꯅꯅꯦ ꯑ ꯃꯥꯁꯦ ꯊꯥꯈ꯭ꯔꯣꯅ ꯍꯥꯏꯕ ꯑꯗꯨꯒꯤ ꯍꯥꯏꯕ ꯆꯠꯄꯗꯅꯦ ꯀꯩꯅꯣꯁꯦ ꯍꯧꯖꯤꯛꯀꯤ ꯂꯝꯁꯦ ꯆꯠꯂꯗꯤꯣꯏꯅꯤ ꯅꯨꯄꯤꯁꯦ ꯁꯤꯗꯣꯏꯅꯦꯕ ꯁꯤꯕꯒ ꯊꯥꯕ ꯆꯠ ꯃꯥꯟꯅꯔꯤꯅꯦꯕ ꯅꯅꯦꯅꯤ ꯄꯤꯁꯅꯅꯦ ꯄꯈꯔ ꯇꯅ ꯀ ꯇꯅ ꯍꯥꯏꯗꯤ ꯃꯥꯅ ꯑꯗꯨꯒꯤ ꯀꯩꯅꯣꯁꯨꯅꯦ ꯆꯩꯔꯥꯛꯇꯨꯁꯨ ꯐꯪꯅꯤꯡꯗꯕꯩꯅꯦ ꯃꯥ ꯌꯨꯕ꯭ꯔꯥꯖꯋꯨꯗꯗꯤ ꯂꯩ ꯉꯝꯃꯣꯏꯅꯅꯦ ꯃꯥꯁꯦ ꯀꯩꯝꯇ ꯈꯟꯗ꯭ꯔꯦ ꯃꯥꯁꯦ ꯑꯗꯨꯣꯏꯒꯤꯅꯦ ꯂꯥꯛꯄꯗꯨꯗꯅꯦ ꯂꯝꯕꯤꯒꯤ ꯊꯣꯡꯒꯤ ꯃꯈꯥꯗ ꯇꯨꯔꯦꯜꯂꯁ ꯁꯒ ꯂꯩ ꯏ ꯂ ꯏꯊꯤꯜꯂꯣꯛ ꯍꯥꯏꯁꯤ ꯂꯩꯌꯦꯕꯀꯣ ꯍꯣꯏ ꯊꯣꯡ ꯏꯊꯤꯜꯂꯣꯛꯀꯤ ꯊꯣꯡ ꯂꯥꯜꯂꯛꯄꯁꯦ ꯑꯗꯨꯅꯤ ꯅꯨꯄꯤꯁꯦ ꯈꯪꯕ꯭ꯔꯥ ꯑꯦꯃꯥ ꯃꯁꯥꯅ ꯌꯥꯅꯅꯦ ꯀꯩꯅꯣꯗ ꯁꯤꯖꯔꯒꯦꯅꯅꯦ ꯌꯨꯕ꯭ꯔꯥꯏꯁꯇ ꯋꯥꯠꯄ ꯈꯔ ꯑꯃ ꯍꯥꯏꯔꯝꯃꯒꯅꯦ ꯆꯣꯡꯗꯗ꯭ꯔꯦ ꯈꯨꯗꯛꯇ ꯅꯪꯍꯧꯗ꯭ꯔꯦ ꯐꯥꯕꯒ ꯑꯗꯨ ꯁꯤꯈ꯭ꯔꯦ ꯑꯗꯨ ꯁꯤꯕꯗ ꯃꯥꯁꯤꯒꯤ ꯕ꯭ꯔꯥꯟꯁ ꯉꯁꯥꯏꯗꯒꯤ ꯃꯥꯁꯤ ꯅꯨꯡꯁꯤꯗꯦ ꯈꯣꯠꯇꯦ ꯇꯧꯔꯝꯕꯅꯦꯕ ꯃꯄꯥꯥꯏ ꯃꯃꯥꯡꯗ ꯃꯥꯁ ꯃꯣꯏꯒꯤ ꯂꯝꯗ ꯀꯩꯅꯣ ꯇꯧꯅꯕ ꯈꯣꯠꯅꯕ ꯂꯣꯏꯅ ꯂꯥꯛ ꯃꯥꯡꯕ ꯇꯥꯛꯂꯛꯑꯦ ꯈꯣꯠꯂꯦꯅ ꯑꯃ ꯇꯧꯕꯗꯒꯤ ꯑꯗꯨꯒꯅꯦ ꯍꯧꯖꯤꯛꯇ ꯃꯥꯗꯤ ꯅꯨꯡꯁꯤꯗꯦ ꯅꯨꯡꯁꯤꯗꯦ ꯍꯥꯏꯔꯝꯃꯒꯅꯦ ꯅꯨꯄꯤꯁꯦ ꯁꯤꯈꯤꯕꯗꯒꯤꯅꯦ ꯅꯨꯄꯤꯁꯦ ꯍꯦꯛ ꯇꯥꯈꯤꯕꯗꯒꯤ ꯃꯥꯁꯦ ꯉꯝꯃꯛꯇ꯭ꯔꯦ ꯐꯨꯝꯕꯁꯦ ꯑꯗꯨꯗꯒꯤ ꯀꯥꯞꯊꯣꯔꯛꯑꯒꯅꯤ ꯃꯥꯁꯤꯅꯦ ꯃꯄꯥꯟ ꯃꯥꯡꯗꯅꯦ ꯃꯥꯒꯤ ꯃꯥꯒꯤ ꯄꯥꯎ ꯃꯥ ꯁꯤ ꯄꯋꯔ ꯄꯥꯏꯌꯦꯕꯀꯣ ꯃꯥꯏ ꯂꯥꯏꯕꯛꯁꯤꯗ ꯃꯥꯒꯤ ꯂꯥꯏꯕꯛꯁꯤꯗ ꯊꯥꯡ ꯀꯩꯅꯣ ꯇꯧꯋꯦꯕꯀꯣ ꯎꯝ ꯊꯥꯡꯉꯩ ꯛꯑꯦꯕꯀꯣ ꯑꯗꯨꯗꯒꯤ ꯑꯩꯈꯣꯏꯒꯤ ꯃꯉꯥꯡꯗ ꯂꯣꯏ ꯆꯤꯡꯊꯣꯛꯄꯤ ꯌꯥꯗꯣꯏꯅꯦꯕ ꯑꯗꯨꯃꯥꯏꯅ ꯇꯧꯕꯁꯤꯗꯅꯦ
ꯍꯥꯏ
ꯆꯊꯄꯌꯥꯃꯥ ꯃꯄꯥꯗ ꯍꯥꯏꯔꯦ ꯑꯩ ꯃꯥ ꯃꯥ ꯌꯥꯧꯗꯅ ꯍꯤꯡꯕ ꯉꯝꯃꯣꯏ ꯃꯥ ꯅꯨꯡꯁꯤ ꯈꯣꯠꯂꯤ ꯇꯧꯔꯒꯅꯦ ꯑꯗꯣ ꯑꯩ ꯑꯩꯒꯤ ꯀꯩꯅꯣ ꯑꯩꯒꯤ ꯃꯇꯤꯛ ꯃꯉꯥꯟꯁꯤꯅ ꯃꯔꯝ ꯑꯣꯏꯔꯒ ꯅꯣꯏꯁꯨꯨꯝ ꯔꯦꯟ ꯂꯝꯁꯤꯗ ꯑꯀꯤꯕ ꯑꯝꯇ ꯂꯩꯔꯅꯨ ꯈꯣꯠꯂꯅꯨ ꯉꯁꯤ ꯍꯥꯏꯕꯁꯤꯗꯒꯤ ꯑꯩꯅꯁꯨ ꯀꯩꯅꯣꯁꯦ ꯃꯥꯒꯤ ꯀꯔꯤ ꯃꯥꯏꯊꯤꯕ ꯄꯤꯈ꯭ꯔꯕꯅꯦꯅ ꯍꯥꯏꯕꯀꯣ ꯃꯥꯒ ꯃꯥꯥꯡꯒ ꯌꯦꯡꯅꯕ ꯗꯨꯔꯕꯥꯔ ꯗꯨꯔꯕꯥꯁꯦ ꯑꯗꯨꯗꯨꯕꯨ ꯌꯦꯛꯅꯕ ꯄꯤꯈ꯭ꯔꯦꯅ ꯍꯥꯏꯔꯒꯅꯤ ꯑꯗꯨꯃꯥꯏꯅ ꯃꯥꯁꯤ ꯊꯥꯡꯗꯣ ꯃꯥꯏ ꯂꯥꯏꯕꯛꯇꯩꯒꯤ ꯊꯥꯡꯗꯣ ꯊꯣꯛꯂꯛꯑꯦ ꯑꯗꯨꯒꯅꯦ ꯃꯉꯥꯗꯣ ꯂꯣꯏ ꯄꯤꯔꯝꯕ ꯊꯥꯡꯗꯨꯅꯅꯦ ꯃꯥꯁꯦ ꯂꯥꯏꯕꯛꯇ ꯊꯤꯟꯖꯤꯟꯖꯔ ꯁꯤꯈ꯭ꯔꯦ ꯑꯗꯨꯃꯥꯏꯅ ꯑꯅꯤꯃꯛ ꯈꯨꯗꯛꯇ ꯂꯩꯃꯤ ꯁꯤꯃꯤꯟꯅꯈ꯭ꯔꯦ ꯑꯗꯨꯒ ꯃꯊꯪ ꯃꯄꯣꯛꯁꯤꯗꯅꯦ
ꯀꯦꯣ ꯈ
ꯀꯩꯅꯣꯁꯦ ꯃꯥ ꯕ꯭ꯔꯥꯁꯁꯦ ꯁꯤꯅ ꯂꯤꯁꯤꯅ ꯄꯣꯛꯑꯦꯕꯀꯣ ꯂꯤꯁꯤ ꯀꯧꯋꯦꯕ ꯂꯤꯁꯤꯁꯦ ꯑꯩꯈꯣꯏꯒꯤꯅꯦ ꯁꯤ ꯑꯦꯛꯇꯔ ꯑꯐꯥꯎꯕ ꯑꯣꯏꯗꯣꯏꯅꯦꯕ ꯃꯤ ꯃꯌꯥꯝ ꯁꯛ ꯈꯪꯅꯕ ꯣꯏꯅꯦꯕ ꯑꯗꯨꯒ ꯂꯩꯆꯤꯛꯂꯦꯟꯁꯤꯅ ꯑꯩꯈꯣꯏꯒꯤ ꯀꯩꯅꯣꯗꯣꯏꯅꯦꯕ ꯂꯩ ꯅꯥꯅ ꯂꯩꯌꯦꯕꯀꯣ ꯃꯥꯁꯤꯅ ꯅꯔꯁ ꯅꯨꯄꯤ ꯑꯣꯏꯗꯣꯏꯅꯦꯕ ꯑꯗꯨ ꯃꯃꯥꯡ ꯍꯥꯛꯇꯛꯇꯁꯨ ꯃꯥꯅ ꯅꯨꯄꯥꯗꯨꯅ ꯉꯝꯅ ꯆꯠꯂꯤꯗꯅ ꯅꯨꯄꯥꯅ ꯉꯝꯅ ꯆꯠꯂꯦꯕ ꯑꯗꯣ ꯂꯩꯆꯤꯛꯂꯦꯟꯁꯤꯅ ꯑꯗꯨꯝ ꯍꯥꯏꯗꯤ ꯑꯁꯣꯟ ꯑꯁꯣꯟꯕꯤ ꯍꯥꯏꯕꯗꯤ ꯃꯥꯏ ꯃꯈꯥ ꯊꯥꯅ ꯑꯗꯨꯝ ꯃꯥꯅ ꯌꯥꯊꯪꯒꯤ ꯂꯩ ꯣ ꯑꯗꯨꯃꯥꯏꯅ ꯃꯊꯪ ꯃꯄꯣꯛ ꯀꯕ ꯔꯤꯁꯤꯁꯤꯅ ꯁꯨꯃꯥꯏꯅ ꯌꯥꯝꯅ ꯆꯥꯟꯅꯅ ꯀꯣꯛ ꯃꯊꯪ ꯄꯣꯛꯆ ꯁꯦꯝꯃꯛꯑꯦꯕꯀꯣ ꯑꯗꯨꯗꯁꯨ ꯃꯊꯪ ꯄꯣꯛꯁꯤꯗꯁꯨꯅꯦ ꯃꯣꯏ ꯃꯃꯥ ꯃ ꯄꯣꯛꯇ ꯃꯣꯏꯒꯤ ꯃꯄꯨꯁꯤꯅꯅꯦ ꯃꯄꯨꯁꯤꯅꯅꯦ ꯀꯩꯅꯣ ꯇꯧꯕ ꯇꯝꯃꯣ ꯀꯩꯅꯣꯅ ꯃꯥꯅ ꯌꯨꯕ꯭ꯔꯥꯥꯁ ꯂꯩꯈꯤꯗꯕ ꯃꯇꯝꯗꯅꯦ ꯃꯊꯪ ꯃꯄꯣꯛꯇꯗꯤ ꯅꯣꯏꯅꯤ ꯄꯨꯟꯁꯤ ꯁꯤꯁꯨ ꯄꯈꯥꯏꯅꯗꯅ ꯑꯗꯨꯝ ꯅꯨꯡꯁꯤꯅꯅ ꯊꯨꯡꯅꯕ ꯑꯣꯏꯀꯣ ꯂꯩꯕ ꯑꯣꯏꯣ ꯀꯣꯟꯅꯅꯦ ꯕꯣꯔ ꯄꯤꯕꯗꯒꯤꯅꯦ ꯃꯣꯏꯅꯤꯁꯦ ꯑꯗꯨꯃꯥꯏꯅꯅꯦ ꯃꯊꯪ ꯄꯣꯛꯄ ꯈꯣꯄꯁꯤꯗꯅꯦ ꯊꯦꯡꯅꯗꯣꯏꯅꯦꯕ ꯊꯦꯡꯅꯕ ꯊꯦꯡꯅꯔꯒꯅꯦ ꯍꯥꯟꯅꯒꯤ ꯅꯨꯡꯁꯤꯕꯗꯣ ꯆꯥꯡ ꯇꯥꯗꯅꯅꯦ ꯑꯗꯨꯝ ꯅꯨꯡꯁꯤꯅꯗꯣꯏꯅꯦꯕ ꯑꯗꯣ ꯃꯣꯏꯅꯤꯁꯦ ꯀꯃꯥꯏꯅ ꯃꯣꯏꯅꯤꯁꯦ ꯃ ꯄꯣꯛ ꯄꯣꯛꯏꯅꯣ ꯈꯪꯕꯁꯦ ꯈꯪꯕ꯭ꯔꯥ ꯅꯨꯡꯇꯤꯒꯤ ꯇꯨꯝꯕꯁꯤꯗꯅꯦ ꯈꯪꯕ꯭ꯔꯥ ꯃꯣꯏꯒꯤ ꯃꯣꯏ ꯊꯣꯛꯈꯤꯕ ꯃꯃꯥꯡꯒꯤ ꯃꯄꯣꯛ ꯋꯥꯔꯤꯁꯤꯗꯤ ꯃꯇꯦꯛ ꯃꯇꯦꯛ ꯎꯔꯛꯀꯗꯣꯏꯅꯦꯕ ꯃꯇꯦꯛ ꯃꯇꯦꯛ ꯎꯕꯁꯤꯗ ꯃꯣꯏꯅꯤꯅ ꯈ ꯣꯏꯅꯦꯕꯀꯣ ꯀꯩꯅꯣ ꯑꯩ ꯑꯩꯒꯤ ꯁꯛ ꯅꯠꯇ꯭ꯔꯣ ꯍꯧꯖꯤꯛꯛꯇꯤ ꯑꯩ ꯀꯃꯥꯏꯅ ꯑꯩ ꯁꯥꯏꯟꯁ ꯁꯥꯟꯅꯩ ꯂꯤꯂꯥꯁꯦ ꯑꯩꯈꯣꯏꯦ ꯑꯩ ꯒ꯭ꯌꯥꯟꯒ ꯇꯥꯗ꯭ꯔꯤꯗ ꯈꯣꯠꯇ꯭ꯔꯤꯗ ꯑꯗꯨꯝ ꯈꯟꯗꯣꯏꯅꯦꯕ ꯃꯥꯁꯦ ꯆꯃꯝꯅ ꯂꯩꯗꯣꯏꯅꯦꯕ ꯑꯗꯨꯃꯥꯏꯅ ꯂꯩꯕꯁꯤꯗꯅꯦ ꯃꯥꯥꯏꯁꯦ ꯃꯃꯥꯡ ꯄꯣꯛꯇꯅꯦ ꯃꯣꯏ ꯌ ꯄꯥꯝꯖ ꯐꯕ ꯅꯨꯄꯤ ꯌꯦ ꯊꯤꯕ ꯑꯃ ꯂꯩꯕꯀꯣ ꯌꯥꯏꯁꯤ ꯅꯥꯅ
ꯍ
ꯑꯗꯨꯁꯦ ꯑꯃꯨꯛꯅꯦ ꯃꯥꯗꯤꯅꯦ ꯃꯊꯣꯡ ꯃꯕꯨꯨꯁꯨ ꯄꯣꯛꯇ꯭ꯔꯦꯕꯀꯣ ꯍꯥꯏꯗꯤ ꯊꯋꯥꯏ ꯐꯠꯇꯕ ꯑꯣꯏꯅ ꯑꯣ ꯂꯩꯔꯦꯕ ꯑꯗꯣ ꯃꯥꯁꯤꯅ ꯑꯃꯨꯛꯅꯦ ꯃꯄꯣꯛꯁꯤꯗ ꯗꯅꯦ ꯑꯃꯨꯛꯅꯦ ꯂꯣꯏ ꯌꯦꯡꯁꯤꯟꯗꯣꯏꯅꯦꯕ ꯂꯩꯆꯤꯛꯅꯦꯦ ꯃꯥꯒꯤ ꯊꯥꯏꯅ ꯂꯩ ꯆꯤꯛꯂꯦꯟꯁꯤ ꯁꯤꯅꯕ ꯇꯧ ꯍ ꯀꯥꯞꯁꯤꯟꯈꯤꯕꯗꯣ ꯑꯗꯨꯁꯨ ꯃꯊꯪ ꯃꯐꯣꯛꯇꯨꯁꯨ ꯑꯃꯨꯛꯅꯦ ꯎꯇꯨꯞꯅ ꯊꯣꯛꯅ ꯍꯥꯠꯇꯣꯏ ꯇꯧꯔꯝꯃꯕꯅꯦꯕ ꯑꯗꯨ ꯁꯤ ꯃꯥꯥꯏ ꯊꯋꯥꯏꯗꯨ ꯂꯧꯔꯗꯤ ꯃꯥꯅ ꯨꯕ꯭ꯔꯥꯁꯁꯦ ꯂꯧꯔꯅꯤ ꯍꯥꯏꯕꯩ ꯃꯇꯥꯡꯒꯨꯝꯅ ꯑꯗꯨꯝ ꯇꯧ ꯂꯩꯗꯣꯏꯅꯦ ꯑꯗꯨꯃꯥꯏꯅ ꯑꯣ ꯁꯨꯝ ꯈꯪꯗꯤ ꯈꯪꯗꯕ
ꯎꯝ
ꯑꯗꯨꯃꯥꯏꯅ ꯋꯥꯔꯤꯁꯦ ꯑꯩꯁꯦ ꯇꯥꯕꯁꯨ ꯁꯨ ꯂꯣꯏꯗ꯭ꯔꯤꯕꯀꯣ ꯃꯁꯦ ꯑꯗꯨꯒꯅꯦ ꯃꯥꯗꯣ ꯑꯗꯨꯃꯥꯏꯅꯅꯦ ꯈꯪꯕ꯭ꯔꯥ ꯑꯥ ꯃꯣꯏꯅꯤꯁꯦ ꯎꯝ ꯃꯄꯣꯛꯄꯣꯛ ꯍꯟꯗꯛ ꯃꯄꯣꯛ ꯍꯨꯝꯄꯣꯛ ꯂꯩꯅꯤ ꯍꯥꯏꯕꯁꯦ ꯅꯨꯄꯥ ꯅꯨꯄꯤꯁꯦ ꯀꯩꯅꯣꯗꯪ ꯐꯪꯈ꯭ꯔꯦꯕꯀꯣ ꯂꯥꯏ ꯈꯣꯏꯔꯝꯕ ꯂꯥꯛꯄꯗ ꯃꯣꯏꯅꯤ ꯒꯤ ꯋꯥꯔꯤꯗꯣ ꯃꯁꯛꯇꯣ ꯎꯕꯗ ꯑꯗꯨꯒꯤ ꯂꯥꯏ ꯈꯨ꯭ꯔꯕ ꯅꯨꯃꯤꯠꯇꯨꯗ ꯅꯤꯡꯁꯤꯡꯉꯛꯑꯦꯕꯀꯣ ꯅꯤꯡꯁꯤꯡꯉꯛꯄꯗ ꯍꯦꯛ ꯈꯪꯉꯤꯅꯦꯕ ꯋꯥꯔꯤꯗꯣ ꯁꯨꯃꯥꯏꯅ ꯇꯧꯕꯅꯦ ꯈꯣꯠꯄꯅꯦ ꯁꯤ ꯃꯃꯥꯡꯗꯣ ꯎꯕꯗꯣ ꯑꯁꯦꯡꯕꯅꯤ ꯀꯥꯏꯅ ꯈꯪꯉꯦ ꯑꯗ ꯈꯪꯖꯅꯦ ꯌꯥꯏꯁꯅꯥ ꯑꯁꯤꯅꯅꯦꯒꯤ ꯃꯔꯨꯁꯤ ꯌꯦꯠꯇꯣꯏꯅꯦ ꯀꯩꯅꯣ ꯇꯧꯅꯕ ꯌꯦꯠꯇꯣꯏꯅꯦ ꯑꯗꯨꯒꯅꯦ ꯅꯨꯄꯤꯁꯤꯒꯤꯅꯦ ꯅꯨꯄꯤꯁꯦ ꯑꯩꯈꯣꯏꯒꯤ ꯃꯥꯁꯦ ꯃꯃꯥ ꯃꯄꯥ ꯂꯩꯇꯦꯕ ꯃꯥꯁꯦ ꯑꯌꯣꯛꯄꯅꯦꯕ ꯌꯨ ꯑꯦꯅ ꯌꯨ ꯑꯦꯅ ꯂꯩꯊꯣꯛꯈꯒꯅꯤ ꯃꯥꯏ ꯃꯃꯥꯁꯦꯃꯨꯡꯁ ꯃꯥꯒꯤ ꯃꯅꯥꯎꯄꯤ ꯑꯃ ꯄꯣꯛꯂꯛꯑꯕ ꯑꯗꯩ ꯄꯣꯛꯂꯛꯄꯗꯒꯤꯩ ꯃꯃꯥꯁꯤꯅ ꯁꯨꯡꯂꯧ ꯅꯨꯡꯁꯤꯖꯩ ꯑ ꯑꯗꯨꯒꯒꯅ ꯃꯁꯤꯗꯤ
ꯑ ꯃꯄꯥꯁꯤꯗꯤ ꯑꯗꯨ ꯀ ꯉꯝꯗꯦꯕꯀꯣ ꯑꯗꯨꯒ ꯑꯦꯛꯁꯤꯗꯦꯟ ꯑꯃꯗ ꯑꯩꯅ ꯀꯌꯥ ꯊꯣꯛꯈ꯭ꯔꯦꯕ ꯑ
ꯑꯣ ꯃꯄꯥꯁꯤꯅꯗꯤ ꯑꯗꯨꯝ ꯅꯨꯡꯁꯤꯕ ꯃꯆꯥꯁꯦ ꯑꯁꯨꯃꯥꯏꯅ ꯂꯩꯔꯦ ꯑꯗꯨꯒꯅꯦ ꯈꯪꯕꯁꯦ ꯃ ꯃꯄꯥꯒ ꯃꯃꯥꯒ ꯃꯅꯥꯎꯄꯤꯒ ꯐꯠꯇꯕ ꯌꯥꯝꯅ ꯃꯣꯏ ꯑꯅꯤꯁꯤꯅ ꯑꯃꯨꯛ ꯔꯤꯁꯤꯁꯦ ꯄꯥꯝꯕꯒꯤꯅꯦ ꯈꯪꯕ꯭ꯔꯥ ꯃꯥꯁꯦ ꯃꯆꯦꯗ ꯇꯥꯟꯅꯕ ꯑꯃ ꯌꯥꯝ ꯆꯥꯎꯈꯠꯇꯕ ꯅꯨꯄꯥ ꯂꯩꯌꯦꯕ ꯂꯣꯏꯒꯨꯝꯕꯅ ꯑꯗꯨ ꯁꯤꯗ ꯄꯤꯅꯕ ꯍꯣꯠꯅꯕ ꯄꯤꯅꯕ ꯈꯣꯠꯅꯕꯗꯣ ꯃꯥ ꯃꯣꯏꯅꯅꯦ ꯂꯧ ꯁꯤꯟꯅꯔꯒꯅꯦ ꯃꯣꯏ ꯃꯅꯥꯎꯄꯤꯗꯨꯒ ꯍꯥꯏꯅꯩꯅꯤ ꯈꯣꯠꯂꯤꯅꯦ ꯍꯥꯏꯅ ꯁꯤꯡꯅꯤꯡꯉꯦ ꯍꯥꯏꯔꯒꯅꯦ ꯃꯁꯤꯁ ꯄꯤꯅꯕ ꯀ ꯀꯟꯅ ꯍꯣꯠꯅꯔꯤꯀꯥꯟꯗꯅꯦ ꯑꯃꯨꯛ ꯌꯥꯏꯁꯅꯥꯁꯤꯅꯅꯦ ꯈꯪꯕ꯭ꯔꯥ ꯃꯥꯁꯦ ꯎꯇꯨꯞꯅ ꯊꯣꯃꯒ ꯃꯀꯣꯛꯇꯅꯦ ꯈꯪꯕ꯭ꯔꯥ ꯋꯥꯟꯗꯍꯜꯂꯦ ꯃꯥꯗꯤ ꯁꯤꯔꯁꯅꯨꯅ ꯈꯨꯝꯃꯝꯃꯦ ꯑꯗꯨꯒ ꯋꯥ ꯋꯥꯟꯗ ꯂꯩꯊꯣꯛꯈ꯭ꯔꯦ ꯃꯥ ꯀꯣꯛ ꯈꯪꯕ꯭ꯔꯥ ꯀꯩꯅꯣ ꯇꯧꯔꯔꯤꯅꯤꯅ ꯌꯥꯝ ꯂꯥꯔꯦ ꯃꯥꯁꯦ ꯑꯗꯣ ꯈꯣꯡꯊꯥꯡ ꯈꯨꯗꯤꯡꯅ ꯑꯗꯨꯝ ꯍꯧꯖꯤꯛꯀꯤ ꯅꯨꯄꯤ ꯃꯤꯁꯤꯅ ꯁꯦꯟꯅꯔꯕꯀꯣ ꯍꯥꯠꯇꯣꯏꯒꯤ ꯍꯥꯏꯗꯤ ꯃꯥ ꯍꯥꯠꯂꯗꯤ ꯌꯨꯕ꯭ꯔꯥꯁꯦ ꯃꯥꯅ ꯐꯪꯉꯅꯤꯅ ꯑꯗꯨꯃꯥꯏꯅ ꯋꯥꯔꯤ ꯑꯗꯨ ꯂꯣꯏꯗ꯭ꯦꯔꯤꯕꯀꯣ ꯋꯥꯔꯤꯁꯦ ꯑꯗꯨꯒꯅꯦ ꯃꯃꯥꯟꯗꯒꯤ ꯃꯣꯏ ꯂꯥꯏꯅꯥꯒ ꯂꯩꯃꯤꯟꯅꯈꯤꯕ ꯃꯃꯥꯟꯅꯕꯤ ꯑ ꯌꯨꯝꯗꯣ ꯑꯗꯨꯗꯣ ꯃꯥꯒꯤ ꯅꯨꯄꯥꯁꯤꯅꯅꯦ ꯀꯨꯔ ꯂꯥꯛꯄꯅꯤꯀꯣ ꯑ ꯊꯦꯡꯅꯁꯦ ꯅꯪ ꯅꯥꯕꯗꯩꯁꯨ ꯎꯅꯗꯕ ꯀ ꯎꯏꯔꯦꯅ ꯑꯗꯨꯒꯅꯦ ꯄꯨꯊꯣꯛꯑ ꯂꯥꯛꯄꯁꯤꯗꯅꯦ ꯑ ꯃꯥꯗꯤ ꯑꯩꯉꯣꯟꯗꯗꯤ ꯍꯥꯏꯗꯣꯛꯇꯦꯕꯀꯣ ꯁꯔꯄ꯭ꯔꯥꯏꯖꯅꯦꯅ ꯑꯗꯨꯒ ꯍꯥꯏꯗꯣꯛꯇꯕꯗꯣ ꯇꯣꯡꯈꯠꯂꯛꯄꯒꯅꯦ ꯒꯥꯔꯤꯗ ꯍꯦꯛ ꯇꯣꯡꯈꯠꯂꯛꯄꯒ ꯅꯨꯄꯤꯁꯤꯅꯅꯦ ꯅꯨꯄꯥꯁꯤꯅ ꯍꯥꯟꯅ ꯅꯨꯄꯤꯁꯤꯗ ꯑꯥꯏ ꯃꯤꯁ ꯁꯨ ꯍꯥꯏꯔꯛꯑꯣꯀꯣ ꯑꯗꯨꯒ ꯅꯨꯄꯤꯁꯤꯅ ꯀꯩꯝꯇ ꯍꯥꯏꯗꯕꯤꯗ ꯈꯨꯝꯗꯕꯤꯗꯅꯦ ꯃꯉꯥꯛꯛꯇ ꯀꯣꯟꯁꯤꯜꯂꯒꯅꯦ ꯃꯃꯥꯏꯗꯣ ꯄꯞꯄꯤ ꯇꯧꯋꯦꯕ ꯑꯗꯨ ꯇꯧꯕꯗꯣ ꯃꯃꯥꯅ ꯅꯤꯗꯨꯅ ꯉꯥꯛ ꯌꯦꯡꯅꯔꯦ ꯂꯥꯏꯁꯅꯥ ꯂꯥꯏꯅꯥ ꯇꯧꯔꯒ ꯌꯦꯡ ꯂꯩꯔꯦꯕ ꯈꯪꯕ꯭ꯔ ꯍꯥꯏꯗꯤ ꯅꯨꯄꯤꯁ ꯑꯦ ꯏꯔꯥꯡ ꯍꯩꯇꯕꯤꯅꯦ ꯀꯃꯥꯏꯅ ꯁꯨꯃꯥꯏꯅ ꯇꯧꯔꯝꯃꯤꯅꯣꯅꯦ ꯃꯃꯥꯟꯅꯕꯤ ꯗ ꯑꯅꯤꯅꯦ ꯑꯗꯒꯤ ꯅꯨꯄꯥꯗꯨꯒꯤ ꯃꯃꯥꯟꯅꯕ ꯑꯃꯒ ꯃꯣꯏ ꯑꯍ ꯃꯅꯤꯡꯗꯣ ꯐꯝ ꯂꯩꯃꯦꯕ ꯍꯦꯛꯇ ꯀꯥꯞꯊꯣꯛꯑ ꯌꯦꯡꯉꯦ ꯌꯥꯝ ꯉꯥꯛꯅ ꯇꯧꯔꯅꯦꯕꯀꯣ ꯑꯗꯨ ꯂꯥꯏꯁꯅꯥꯁꯦ ꯀꯥꯏꯔꯦ ꯃꯥꯁꯦ ꯁꯨꯝꯅꯣꯛꯅꯣꯛꯈꯠꯂꯛꯇ꯭ꯔꯦ ꯑꯗꯨꯒ ꯑꯗꯨ ꯋꯥꯔꯤꯗꯨꯗꯅꯦ ꯍꯧꯖꯤꯛ ꯍꯧꯖꯤꯛꯁꯦ ꯂꯣꯏꯁꯤꯟꯈ꯭ꯔꯦ ꯃꯈꯥ ꯇꯥ